ꯍꯜꯂꯣ ꯌꯨꯝ ꯌꯧꯔꯕꯣ
ꯍꯥ
ꯎꯝ ꯌꯨꯝ ꯌꯧꯔꯕꯣ
ꯌꯨꯝ ꯌꯧꯔꯕꯣ ꯍꯥꯏꯕ
ꯎꯝ
ꯉꯁꯥꯏ ꯐꯥꯏꯚ ꯁꯤꯛꯁ ꯇꯥꯗ꯭ꯔꯤꯉꯩꯗ ꯌꯧꯔꯦ ꯑꯗꯨꯒ ꯆꯥꯛ ꯊꯣꯡꯕꯁꯨ ꯂꯣꯏꯔꯦ ꯗꯗꯥꯗꯤ
ꯃꯔꯝ ꯃꯔꯝ ꯌꯥꯝ ꯃꯣꯛꯏꯀꯣ
ꯃꯣꯛꯄꯅꯦ ꯗꯗꯥꯗꯤ
ꯑꯣ ꯑꯩꯅ ꯅꯁꯥꯏ ꯗꯗꯥ ꯄꯜꯂꯣ ꯍꯥꯏꯔ ꯗꯗꯥ ꯗꯗꯥ ꯄꯜꯂꯥꯋꯥꯏꯁꯦ
ꯅꯠꯇꯦꯗꯥ ꯐꯔꯃꯦꯂꯤꯇꯤꯒꯤꯗꯣ
ꯑꯣ ꯗ ꯗ ꯗꯗꯥ ꯄꯜꯂꯛ ꯑꯕꯣ ꯍꯥꯏꯖꯦ ꯆꯍꯤꯖꯨ ꯌꯥꯝ ꯄꯛꯅ ꯈꯦꯠꯅꯕꯖꯨꯅꯠ ꯅꯣꯛꯅꯤꯡꯉꯤꯀꯣ꯫
ꯗꯗꯥ ꯅꯠꯇꯕꯤꯗ ꯗꯥ ꯀꯧ ꯍꯥꯏꯔꯣ ꯑꯗꯨꯗꯤ ꯗꯗꯥ ꯅꯠꯇꯕꯤꯗ ꯗꯥ ꯀꯧ ꯍꯥꯏꯔꯕ
ꯑ ꯑꯗꯨ ꯀꯧꯔꯁꯨ ꯌꯥꯏ
ꯏꯁ ꯑꯗꯨꯗꯤ ꯍꯦꯟꯖꯟꯕ ꯇꯥꯔꯅꯤ꯫
ꯗꯗꯥ ꯑꯣꯏꯅ ꯇꯧꯔꯒꯦ
ꯗꯗꯥ ꯑꯣꯏꯅ
ꯑ ꯗꯗꯥ ꯑꯣꯢꯅ
ꯀꯩꯕ ꯗꯗꯥ ꯑꯣꯏꯅ
ꯀꯩꯁꯨ ꯍꯥꯏꯗꯦ ꯎꯝ ꯗꯗꯥ ꯍꯥꯏꯅ ꯇꯧꯔꯒꯦꯕ꯫
ꯗꯗꯥ ꯑꯣꯏꯅ ꯀꯧꯔꯒꯦ ꯅꯪ ꯑꯍꯥꯟꯕ ꯍꯥꯏꯕꯗꯣ ꯑꯗꯨꯅ ꯐꯖꯅꯤ꯫ ꯑꯍꯥꯟꯕ ꯍꯥꯏꯕꯗꯣ ꯑꯗꯨꯅ ꯐꯖꯅꯤꯍꯦ
ꯑꯗꯨ ꯍꯦꯟꯖꯤꯟꯕ ꯃꯥꯜꯂꯅꯤ ꯍꯥꯏꯕ
ꯍꯦꯟꯖꯜꯂꯣꯏ ꯏ꯭ꯍ ꯑꯦ ꯍꯦꯟꯖꯟ ꯍꯦꯟꯖꯟꯕ ꯃꯥꯜꯂꯣꯏꯌꯦ ꯑꯗꯨꯅ ꯐꯩ ꯑꯗꯨꯅ ꯄꯛꯆꯒꯗꯕꯅꯤ
ꯆꯥꯗ꯭ꯔꯤꯗ ꯊꯕꯛ ꯇꯧꯔꯤ
ꯑꯣ ꯌꯨꯝ ꯌꯨꯝꯗ ꯍꯂꯛꯑꯕꯣ
ꯍꯜꯂꯛꯑꯦ
ꯌꯨꯝꯗ ꯌꯧꯔꯛꯑꯦ ꯆꯥꯛ ꯆꯥꯗ꯭ꯔꯤ
ꯅꯪ ꯀꯩ ꯏꯟꯁꯥꯡ ꯊꯣꯡꯉꯒꯦ ꯍꯨꯡ
ꯀꯅꯥ ꯀꯅꯥ ꯀꯅꯥꯅ ꯆꯥꯛ ꯊꯣꯡꯒꯦ
ꯑ꯭ꯁ ꯆꯥꯛꯇꯤ ꯑꯈꯣꯏꯃꯥꯅ ꯊꯣꯡꯉꯦ
ꯑꯣ
ꯀꯩ ꯀꯩ ꯏꯟꯖꯥꯡ ꯊꯣꯡꯔꯤꯒꯦ
ꯉꯁꯤꯗꯤ ꯆꯤꯛꯀꯟ ꯊꯣꯡꯕ ꯃꯥꯜꯂꯦ ꯑꯩꯖꯨ ꯈꯪꯗꯦ
ꯊꯥꯖꯗꯦꯗ ꯍꯥꯏꯖꯟꯅꯕꯒ ꯑꯣꯏꯔꯝꯒꯅꯤꯗ
ꯍꯥꯏꯖꯟꯕ ꯑꯣꯏꯔꯝꯅꯤꯌꯦ
ꯑꯧ
ꯐꯪꯉꯝꯃꯗꯤ ꯅꯪ ꯀꯩ ꯂꯩ ꯌꯥꯕ
ꯅꯠꯇꯦ ꯉꯁꯥꯏ ꯑꯩꯈꯣꯏꯗꯤ ꯂꯥꯏ ꯂꯥꯏꯔꯕꯅꯤꯅ ꯍꯥꯏꯗꯣ ꯆꯤꯛꯀꯟ ꯆꯥꯕ
ꯂꯥꯏꯔ ꯂ ꯂꯥꯏꯔꯕꯁꯨ ꯂꯥꯏꯔ ꯂꯥꯏꯔꯕꯁꯨ ꯅꯣꯡꯃꯗꯤꯁꯦ ꯌꯦꯟ ꯑꯗꯨꯝ ꯆꯥꯒꯟꯕꯅꯤ
ꯅꯣꯡꯃꯗꯣ ꯉꯁꯤ ꯇꯥꯔꯕꯣ
ꯎꯝ ꯅꯁꯤ ꯇꯥꯕ ꯅꯁꯤ ꯉꯍꯥꯟꯈꯩ ꯁꯨꯡꯆꯥ ꯆꯥꯗꯕꯩ ꯅ ꯁꯤ ꯉꯁꯤ ꯆ ꯆꯥꯔꯒꯦ ꯇꯧꯕ
ꯑꯗꯣ ꯆꯥꯕ ꯐꯪꯉꯤꯗꯣ ꯈꯪꯕ꯭ꯔꯥ ꯀꯩꯒꯤꯅꯣ ꯈꯪꯕ꯭ꯔꯥ ꯑꯗꯨ ꯑꯗꯨ ꯆꯥꯕ ꯐꯪꯉꯤꯗꯣ ꯀꯩꯒꯤꯅꯣ ꯏꯔꯛꯅꯤꯕ
ꯈꯪꯗꯦ
ꯏ꯭ꯁ ꯍꯥꯏꯗ ꯍꯥꯏꯗꯣꯔꯛꯇꯧꯔꯦ ꯍꯥꯏꯗꯣ ꯍꯥꯏꯗꯣ
ꯍꯥꯏꯔ ꯍꯥꯏꯔꯛꯑꯣ ꯈꯪꯗꯤꯌꯦ ꯑꯁꯦꯡꯕꯅꯤ ꯈꯪꯗꯦ
ꯅꯪꯅ ꯍꯥꯏꯗꯣꯛꯀꯦ ꯇꯧꯔꯒ ꯈꯪꯉꯤ
ꯈꯪꯗꯦ ꯍꯥꯏꯔꯛꯑꯣ ꯑꯩ ꯑꯩꯗꯤ ꯈꯪꯗꯦ ꯑꯩꯗꯤ ꯗꯥꯎ ꯌꯦꯡꯖꯟꯒꯦ ꯇꯧꯕꯅꯦ ꯑꯗꯨ ꯆꯨꯝꯃꯝꯗ꯭ꯔꯗꯤ ꯑꯃꯨꯛ
ꯑꯥ ꯆꯨꯝꯃꯦ ꯅꯪ ꯍꯥꯏꯗꯣ
ꯎꯝ ꯑꯣ ꯅꯁꯤ ꯅꯪꯒ ꯋꯥ ꯅꯪꯒ ꯋꯥꯔꯤ ꯁꯥꯟꯅꯕꯒꯦꯔꯥꯕ
ꯑꯥ ꯑꯗꯨ ꯑꯗꯨ ꯍꯥꯏꯒꯦ ꯇꯧꯕꯅꯦ ꯑꯩꯁꯨ
ꯑ ꯑꯗꯨ ꯑꯗꯨꯒꯤ ꯗꯥꯎ ꯗꯥꯎ ꯌꯥꯕ ꯍꯥꯏ ꯋꯥꯅꯦ ꯅꯪꯒꯤꯗꯥꯎꯁꯤ ꯑ ꯑꯗꯨꯗꯤ ꯍꯌꯦꯡꯈꯩ ꯑꯩ ꯀꯤꯔꯛꯀꯦꯠꯀ ꯁꯥꯟꯅ ꯆꯠꯄꯁꯦ ꯅꯪ ꯅꯪ ꯄꯨ ꯇꯥꯕꯅꯤꯅꯦ ꯑꯗꯨꯗꯤ
ꯏ꯭ꯁ ꯅꯅꯨꯡꯇꯤꯒꯤ ꯀ ꯆꯤꯛꯀꯟ ꯆꯥꯅꯕ
ꯅꯨꯡꯗꯤ ꯆꯤꯛꯀꯟꯒꯤ ꯅꯠꯇꯤꯌ‌ꯦꯅ ꯅꯠꯇꯦ ꯅꯨꯡꯇꯤꯖꯥꯏꯒꯤ ꯁꯥꯟꯅꯕꯖꯤꯗꯥ ꯅꯪ ꯄꯨ ꯇꯥꯞꯅꯦꯕ ꯑꯥ ꯄꯥꯔꯐꯣꯔꯃꯦꯟꯁ ꯄꯤꯅꯕ
ꯋꯔꯤꯒꯗꯤ ꯌꯥꯝ ꯂꯨꯗꯧꯔꯦꯍꯦ ꯂꯨꯕꯒꯗꯤ ꯌꯥꯔꯣꯏꯀꯣ
ꯎꯝ
ꯑꯗꯣ ꯗꯗꯥꯅ ꯁꯥꯟꯅꯕ ꯆꯠꯄꯗꯣ ꯋꯥꯕ꯭ꯔꯣ
ꯑꯁ ꯋꯥꯏꯗ ꯅꯪ ꯄꯨꯡ ꯀꯌꯥꯅꯣ ꯄ꯭ꯔꯦꯛꯇꯤꯁ ꯇꯧꯗꯣꯏꯗꯣ ꯊꯤ
ꯍꯥ
ꯄꯨꯡ ꯀꯌꯥꯅꯣ ꯑꯩꯅ ꯄ꯭ꯔꯦꯛꯇꯤꯁ ꯇꯧꯗꯣꯏꯗꯣ ꯅꯪ ꯊꯤꯔꯣ ꯅꯪ ꯄꯥꯔꯣ ꯑꯩꯅ ꯄꯨꯡ ꯀꯌꯥꯅ‌ꯣ
ꯑꯩ ꯐꯤ ꯍꯧꯗ꯭ꯔꯤ ꯑꯩ ꯑꯦꯇꯦꯟꯁꯟ
ꯑꯩꯅꯅ‌ꯦ ꯉꯁꯥꯏ ꯅ‌ꯦꯟꯗꯞ ꯑꯩ ꯑꯩꯅ ꯁꯥꯏꯅꯦ ꯗ‌ꯣ ꯀ‌ꯣꯜ ꯀꯣꯜ ꯇꯧꯔꯛꯄꯗꯣ ꯀꯣꯜ ꯇꯧꯔꯛꯄꯗꯣ ꯄꯨꯡ ꯀꯌꯥ ꯇꯥꯔꯒꯦ ꯌꯦꯡꯉꯣ ꯀꯣꯜ ꯇꯧꯔꯛꯄꯒꯤꯗꯨ ꯑꯗꯨ ꯃꯃꯥꯡꯗ ꯆꯠꯂꯕꯅꯤ
ꯄꯨꯡ ꯇꯔꯨꯛꯃꯨꯛ ꯇꯔꯨꯛꯃꯨꯛ ꯑꯣꯏꯔꯝꯃꯅꯤꯗ
ꯇꯔꯨꯛ ꯌꯧꯗꯦ ꯇꯔꯦꯠ ꯃꯈꯥꯏ ꯅꯤꯄꯥꯟ ꯑꯗꯥꯏ ꯆꯠꯂꯦ ꯑꯗꯣ ꯑꯌꯨꯛꯇꯁꯨ ꯃꯦꯠꯆ ꯑꯃ ꯁꯥꯟꯅ ꯍꯧꯖꯤꯛ ꯆꯠꯇ ꯋꯥꯅꯦꯕ ꯑꯌꯨꯛꯇꯖꯨ ꯃꯦꯁ ꯑꯥꯃ ꯁꯥꯅꯕ ꯆꯠꯇꯣꯏꯟ ꯑꯌꯨꯛ ꯃꯣꯔꯅꯤꯡꯗ ꯐꯥꯔꯁ ꯃꯣꯔꯅꯤꯡꯗ
ꯎꯝ ꯑꯗꯨ ꯗꯤꯗꯥꯅ ꯇꯝꯃꯤꯔꯣ ꯗꯗꯥꯅ ꯁꯥꯟꯅꯕ ꯌꯥꯎꯔꯤꯔꯣ ꯅꯠꯇ꯭ꯔꯒ ꯑꯣ ꯑꯣ ꯇꯦꯅꯤꯁ ꯑꯣ ꯇꯦꯅꯤꯁꯁꯨ ꯁꯥꯟꯅꯕ꯭ꯔꯣ
ꯑꯦ ꯎꯝ ꯇꯦꯅꯤꯁꯀ ꯂꯦꯗꯔꯒꯗꯤ ꯈꯦꯅꯩꯌꯦꯕ ꯇꯦꯅꯤꯁꯀ ꯇꯦꯅꯤꯁꯀ ꯂꯦꯗꯔꯒ ꯑꯃꯨꯛ ꯃꯥꯟꯅꯗꯦꯕ
ꯑꯣ
ꯑꯪ ꯇꯦꯅꯤꯁꯖꯨ ꯆꯠꯂꯦ ꯇꯦꯅꯤꯁ ꯇꯦꯅꯤꯁꯇꯅꯦ ꯍꯥꯏ ꯏꯟꯁ ꯇꯣꯔꯅꯥꯃꯦꯟꯒ ꯌꯥꯎꯕ ꯆꯠꯂꯦ
ꯑꯣ ꯇꯦꯅꯤꯁ ꯇꯦꯅꯤꯁ ꯁꯥꯅꯔ ꯁꯥꯅꯔꯗꯤ ꯌꯥꯝ ꯋꯥꯉꯝꯗꯧ ꯃꯥꯟꯗ꯭ꯔꯦ
ꯎꯝ
ꯇꯦꯅꯤꯁ ꯁꯥꯅꯔꯗꯤ ꯋ ꯌꯥꯝ ꯋꯥꯡꯉꯝꯗꯧ ꯃꯥꯟꯗ꯭ꯔꯦꯕ
ꯑꯩ ꯍꯥꯏꯠꯅ‌ꯣ
ꯑꯥ
ꯇꯦꯅꯤꯁ ꯍꯥꯏꯗꯤ ꯀꯩꯅꯣꯒꯤ ꯇꯦꯅꯤꯁꯇꯨꯅꯦ ꯗꯥꯏꯔꯦꯛ ꯍꯥꯏꯗꯤ ꯇꯦꯕꯜ ꯇꯦꯅꯤꯁ ꯒꯨꯝꯕ ꯅꯠꯇꯤꯌꯦ
ꯑꯣ ꯑꯩꯅ ꯈꯟꯕꯗꯤ ꯑꯥ ꯇꯦꯕꯜ ꯇꯦꯅꯤꯁꯇ ꯈꯟꯕ
ꯅꯠꯇꯦ ꯇꯦꯕꯜ ꯇꯦꯅꯤ ꯇꯦꯅꯤꯁ ꯕꯣꯜꯗꯣ ꯈꯪꯗ꯭ꯔꯣ
ꯇꯦꯅꯤꯁ ꯕꯣꯜꯖ‌ꯦ ꯑꯩ ꯁ꯭ꯄꯣꯠꯀꯤꯖ‌ꯦ ꯈꯪꯗꯦ ꯕꯦꯁꯕꯣꯜ ꯈꯪꯉꯦ
ꯌ‌ꯦꯁ ꯇꯦꯅꯤꯁ ꯕꯣꯜ ꯍꯥꯏꯗꯤ ꯁꯥꯟꯅꯗꯤꯌꯦ ꯃꯣꯏꯗꯤ ꯍꯥꯏꯗꯤ ꯇꯦꯅꯤꯁ ꯕꯣꯜ ꯍꯥꯏꯗꯤ ꯑꯩꯈꯣꯏꯅ ꯂꯕꯔ ꯕꯣꯜꯗꯣ ꯈꯪꯕ꯭ꯔ꯫ ꯑꯩꯈꯣꯏꯅ ꯑꯩꯗꯤ ꯑꯅꯤꯃꯛ ꯁꯥꯟꯅꯩꯕ ꯂꯦꯗꯔꯁꯨ ꯁꯥꯟꯅꯩ꯫ ꯇꯦꯅꯤꯁ ꯕꯣꯜꯁꯨ ꯁꯥꯟꯅꯩꯕ ꯑꯩꯗꯤ꯫
ꯑꯣ
ꯇꯦꯅꯤꯁ ꯕꯣꯜꯒꯤꯁꯨ ꯇꯣꯔꯅꯥꯃꯦꯟ ꯇꯧꯋꯦꯕ ꯑꯗꯨꯒꯤꯖꯨ
ꯑꯣ ꯑꯣ
ꯑꯗꯣ ꯇꯦꯅꯤꯁ ꯕꯣꯜꯅ ꯑꯌꯨꯛ ꯑꯌꯨꯛ ꯁꯥꯟꯅ ꯆꯠꯄ ꯑꯌꯨꯛ ꯑꯌꯨꯛ ꯁꯥꯟꯅ ꯆꯠꯄ ꯇꯦꯅꯤꯁ ꯕꯣꯜꯅ ꯑꯃꯨꯛ꯫ ꯃꯣꯔꯅꯤꯡꯗ
ꯑꯗꯨꯅ ꯏꯁꯥꯒꯤ ꯑꯣꯏ
ꯀꯩꯏꯟꯖꯥꯡ ꯊꯣꯡꯉꯒꯦ ꯉꯁꯥꯏꯗꯩ ꯍꯪꯉꯒ ꯈꯨ ꯑꯗꯨꯖꯨ ꯅꯨ ꯇꯤꯖꯥꯏꯒꯤꯅꯦꯕ ꯑꯩꯈꯣꯏ ꯇꯤꯝꯒꯤ ꯑꯣꯏꯅ ꯃꯦꯁ ꯁꯥꯟꯅꯕ꯫
ꯑꯣ ꯁꯣꯏꯕꯣ ꯁꯣꯏꯕꯨꯝ ꯁꯣꯏꯕꯨꯝꯨ ꯅꯠꯇꯦ ꯉꯥꯏꯈꯣꯍꯦ
ꯑꯥ ꯁꯣꯏꯕꯨꯝ ꯁꯦꯝꯕꯒꯤ ꯑꯥ ꯔꯣꯗꯣ ꯀꯩꯕ ꯎꯁꯣꯏ ꯍꯥꯏꯕ꯭ꯔꯥ꯫ ꯎꯁꯣꯏꯔꯣ ꯑꯣ ꯑꯣ ꯑꯗꯨꯗꯨꯁꯨ ꯍꯣꯡꯉꯦ
ꯎꯁꯣꯏ ꯊꯣꯡꯉꯦ
ꯎꯝ
ꯍꯥꯏꯕ ꯍꯩꯊ ꯍꯩ ꯇꯧꯔ ꯍꯥꯏꯖꯦ꯫
ꯍꯥꯥ
ꯍꯥꯏꯕ ꯍꯥꯏꯇ꯭ꯔꯤꯔꯕ ꯎꯁꯣꯏꯗꯣ꯫
ꯑꯥ ꯑꯩꯗꯣ ꯂꯥꯟ ꯂꯥꯟꯒꯗ꯭ꯔꯅ꯫ ꯁꯨꯝ ꯍꯪꯕꯅꯤꯗ ꯑꯩ ꯃꯤꯇꯩꯩꯂꯣꯟ ꯍꯩꯇꯦ ꯑꯗꯨꯒꯤꯗꯤ꯫ ꯂꯥꯜꯂꯁꯨ ꯇꯝꯕꯤꯗꯣꯏꯅꯦ ꯍꯥꯏꯌꯣ꯫
ꯂꯥꯜꯂꯖꯨ ꯇꯥꯝꯕꯤꯒꯅꯤ ꯑꯩꯅ꯫
ꯑꯗꯨꯅꯤ
ꯂꯥꯜꯂꯁꯨ ꯇꯝꯕꯤꯗꯣꯏꯅꯤ ꯫
ꯑꯗꯣ ꯁꯨꯃꯥꯏꯅ꯫ ꯑꯣ ꯐꯣꯟ ꯇꯧꯕꯁꯦ ꯅꯣꯏꯃꯥ ꯈꯣꯏꯗꯤ ꯀꯩꯝ ꯍꯥꯏꯗꯕ꯭ꯔꯣ꯫
ꯁꯨꯃꯥꯏꯟ ꯇꯧꯕ ꯍꯥꯏꯗꯤ꯫
ꯁꯨꯃꯥꯏꯅ ꯐꯣꯟ ꯉꯥꯡꯕꯗꯣ ꯈꯨꯝꯕꯗꯣ ꯫
ꯎꯝ ꯎꯝ
ꯀꯦꯝ ꯍꯥꯏꯗꯕ꯭ꯔꯣꯕ꯫
ꯍꯥꯏꯗꯦꯗ ꯑꯗꯨ ꯀꯩꯟ ꯑꯉꯥꯡ ꯃꯆꯥ ꯅꯠꯇ꯭ꯔꯦ ꯀꯩꯅꯣ ꯏ꯫ ꯑꯉꯥꯡ ꯃꯆꯥꯗ ꯍꯥꯏꯒꯗꯝꯅꯤ ꯑꯉꯥꯡ ꯃꯆꯥꯅ꯫ ꯑꯗꯨꯅ ꯑꯗꯨ ꯗꯥꯏꯔꯦꯛ ꯑꯩꯗꯤ ꯑꯩꯈꯣꯏ ꯃꯥꯍꯣꯏ ꯀꯩꯅꯣ ꯇꯧꯔꯦ ꯍꯥꯏꯔꯗꯤ ꯋꯥꯔꯤ ꯁꯥꯟꯅꯗꯦ꯫
ꯑꯣ ꯑꯗꯨꯅꯦꯕꯣ꯫ ꯑꯩꯗꯤ ꯑꯩꯈꯣ ꯍꯧꯖꯤꯛ ꯍꯥꯥ
ꯀꯩꯕ
ꯀꯩꯕ ꯇꯥꯗ꯭ꯔꯦ ꯅꯪ ꯍꯥꯏꯕꯗꯣ
ꯑꯗꯨ ꯅꯪ ꯈꯨꯃꯪ ꯍꯥꯏꯗꯤ ꯃꯃꯥꯡ ꯀꯩꯅꯝ ꯃꯃꯥꯡꯗꯗꯤ ꯋꯥꯔꯤ ꯁꯥꯟꯅꯗꯦꯕ ꯌꯥꯝ
ꯎꯝ ꯑꯗꯨꯅꯦ ꯍꯥꯏꯕ
ꯈꯣꯏꯃꯥ ꯃꯃꯥꯡ ꯅꯪꯁꯨ ꯀꯩꯁꯨ ꯁꯥꯟꯅꯔꯝ ꯃꯣꯏꯗ ꯋꯔꯤꯗꯤ
ꯁꯥꯟꯅꯕ ꯍꯥꯏ ꯁꯥꯟꯅꯕ ꯍꯥꯏꯁꯦ ꯑꯇꯩ ꯂꯣꯟꯗꯗꯤ ꯑꯇꯩ ꯂꯣꯟꯗ ꯁꯥꯟꯅꯔꯗꯤ ꯃꯣꯏꯅ ꯍꯪꯉꯛꯀꯅꯦꯕꯀꯣ
ꯃꯅꯤꯄꯨꯔꯤꯗ ꯁꯅꯥꯕꯗꯤ
ꯑꯣ ꯁꯥꯁꯨ ꯁꯥꯟꯅꯗꯦꯕꯀꯣ ꯑꯗꯨꯒꯤ ꯎ ꯁꯥꯟꯅꯗꯕꯒꯤ ꯀꯩꯅꯣꯝ ꯈꯟꯅꯤꯗꯅ ꯁꯥꯟꯅꯔꯁꯨ ꯅꯣꯡꯐꯗꯣꯛ ꯁꯥꯟꯅꯔꯁꯨ ꯀꯩꯅꯣꯝ ꯈꯟ ꯅꯣꯡ ꯐꯥꯗꯣꯛ ꯁꯥꯟꯅꯔꯁꯨ ꯑꯗꯨꯝ ꯀꯩꯅꯣꯝ ꯈꯟꯕꯅꯦꯕ ꯑꯇꯩ ꯂꯣꯟ ꯉꯥꯡꯕꯗꯣ ꯍꯥꯏꯗꯤ ꯑꯩꯈꯣꯏ ꯏꯁꯥꯒꯤ ꯂꯣꯟ ꯉꯥꯡꯉꯗꯤ ꯀꯩꯝ ꯍꯥꯏꯔꯣꯏꯕ
ꯎꯝ
ꯅꯍꯥꯟꯈꯩ ꯇꯧꯗꯕꯅꯤꯅ
ꯑꯗꯨꯅ ꯁꯨꯃꯥꯏꯅꯒ ꯈꯜꯂꯕꯗ ꯏꯆꯖꯦ ꯀꯩꯅꯣ ꯀꯅꯥ ꯑꯃꯒ ꯋꯥꯔꯤ ꯁꯥꯟꯅꯔꯖꯥꯔꯥ ꯀꯥꯏꯅ
ꯑꯥꯎ ꯑꯗꯨ ꯈꯜꯂꯦꯕ
ꯑꯥ ꯑꯗꯨꯏ ꯀꯥꯏꯗꯒꯤ ꯀꯩꯅꯣꯝ ꯇꯧꯔꯤꯖꯥꯠꯅꯣ ꯀꯥꯏꯅ ꯈꯜꯂꯝꯗꯣꯏ
ꯑꯩ ꯑꯗꯣ ꯑꯩꯒꯤ ꯑꯩꯒꯤ ꯈꯣꯟꯖꯦꯜ ꯅꯠꯇꯕ ꯕꯦꯛꯗꯔꯣꯟ ꯁꯥꯎꯟꯁꯦ ꯀꯟꯅ ꯇꯥꯕꯔꯣ ꯑꯩꯒꯤ ꯕꯦꯛꯒ꯭ꯔꯥꯎꯟ ꯆꯥꯎꯥꯎꯁꯦ ꯀꯟꯅ ꯇꯥꯕ꯭ꯔꯕ
ꯀꯩ ꯈꯣꯟꯖꯦꯜꯅꯣ ꯍꯥꯏꯁꯦ
ꯅꯠꯇꯦ ꯑꯩꯒꯤ ꯈꯣꯟꯖꯦꯜ ꯅꯠꯇꯕ ꯕꯦꯛꯒ꯭ꯔꯥꯎꯟ ꯁꯥꯎꯟꯁꯦ
ꯑꯥ ꯈꯤꯇꯪ ꯇꯥꯏ
ꯑꯗꯣ ꯆꯥꯛ ꯆꯥꯗꯧꯕ ꯀꯝ ꯋꯥꯠꯂꯤꯒꯦ
ꯈꯔ ꯋꯥꯠꯈꯤꯅꯤ ꯑꯩꯗꯤ ꯆꯥꯛ ꯆꯥꯕ ꯑꯩꯗꯤ ꯀꯩꯅꯣꯝꯒꯤ ꯍꯥꯏꯗꯤ ꯑꯦꯟ ꯖꯤ ꯑꯣ ꯍꯪꯕꯔꯥ
ꯍꯥ
ꯑꯦꯟ ꯖꯤ ꯑꯣ ꯈꯪꯕꯔꯥ ꯑꯦꯟ ꯖꯤ ꯑꯣ
ꯑ ꯑꯦꯟ ꯖꯤ ꯑꯣ ꯈꯪꯉꯦ
ꯑꯩꯈꯣꯏ ꯑꯦꯟꯖꯤ ꯑꯣ ꯍꯥꯏꯕ ꯑꯦꯟ ꯖꯤ ꯑꯣ ꯑꯦꯟ ꯖꯤ ꯑꯣ ꯍꯥꯏꯗꯤ ꯃꯣꯏꯒꯤ ꯗ꯭ꯔꯛꯒꯨꯝꯕꯒꯤ ꯀꯩꯅꯣꯝ ꯇꯧꯕꯗꯣ
ꯑꯣꯔꯒꯅꯥꯏꯖꯦꯁꯟ ꯍꯥꯏꯕꯗꯣ ꯅꯠꯇ꯭ꯔꯣ ꯍꯥ ꯍꯦꯂꯣ ꯍꯜꯂꯣ ꯍꯦꯜꯂꯣ ꯇꯕꯤꯕ꯭ꯔꯣ ꯗꯗꯥꯁꯦ ꯍꯦꯜꯂꯣ ꯇꯥꯗꯔ꯭ꯦ